ꯍꯜꯂꯣ ꯍꯜꯂꯣ
ꯍꯜꯂꯣ
ꯇꯥꯏꯌꯦꯀꯣ
ꯑꯥ ꯇꯥꯏꯌꯦ ꯇꯥꯏꯌꯦ
ꯀꯩꯗꯧꯔꯤꯅꯣ
ꯑꯁ ꯍꯤꯄꯒ ꯂꯩꯗ ꯅꯪꯗꯤ
ꯑꯩꯗꯤ ꯑꯗꯨꯝ ꯆꯠꯊꯣꯛ ꯆꯠꯁꯤꯟ ꯇꯧꯔꯒ ꯂꯩꯑꯦ
ꯑꯉꯥꯎꯕꯤ ꯑꯉꯥꯎꯕꯗꯧꯅ
ꯎꯝ ꯑꯉꯥꯎꯕ ꯑꯣꯟꯈ꯭ꯔꯦ ꯑꯩ ꯍꯥ
ꯆꯥꯗꯤ ꯆꯥꯔꯕꯣ
ꯆꯥꯗ꯭ꯔꯤ
ꯊꯦꯡꯉꯦꯍꯦ
ꯎꯝ ꯂꯥꯝꯗꯦ
ꯀꯩꯒꯤ ꯂꯥꯝꯗꯕ ꯆꯥꯔꯦ
ꯀꯩ ꯏꯟꯁꯝ ꯆꯥꯔꯦ
ꯍꯥꯏꯕꯤꯔꯣꯏ
ꯏꯟꯁꯥꯡ ꯍꯥꯎꯕ ꯃꯥꯜꯂꯦꯀꯣ ꯏꯟꯁꯥꯡ ꯐꯥꯎ ꯍꯥꯏꯅꯤꯡꯗ꯭ꯔꯗꯤ
ꯏꯀꯥꯏꯌꯦ
ꯅꯪ ꯑꯍꯥꯎꯕ ꯆꯥꯕꯗꯣ ꯑꯩ ꯅꯤꯔꯔꯣꯏꯌꯦ
ꯅꯤꯔꯁꯨ ꯄꯤꯖꯥꯔꯣꯏ ꯅꯤꯔꯁꯨ ꯄꯤꯖꯥꯔꯣꯏꯌꯦ
ꯄꯤꯅꯤꯡꯗꯕꯗꯤꯅ ꯍꯥꯏꯔꯁꯨ ꯍꯥꯏꯅꯤꯡꯗꯕ
ꯈꯪꯗꯦ ꯀꯩ ꯏꯟꯖꯥꯡꯅꯣ ꯀꯥꯎꯔꯦ ꯑꯩꯁꯨ ꯅꯣꯡ ꯆꯨꯗ꯭ꯔꯣ
ꯆꯨꯗꯦ
ꯎꯝ ꯍꯧꯖꯤꯛꯇ ꯅꯣꯡ ꯆꯨꯔꯒ ꯑꯃꯨꯛ ꯇꯣꯛꯈ꯭ꯔꯦ
ꯈꯤꯇꯪ ꯈꯤꯇꯪ ꯆꯨꯋꯦ
ꯃꯣꯏ ꯑꯩꯈꯣꯏꯗꯗꯤ ꯈꯔ ꯑꯩꯈꯣꯏꯗꯗꯤ ꯈꯔ ꯌꯥꯝꯅ ꯆꯨꯔꯒ ꯑꯃꯨꯛ ꯇꯣꯛꯈ꯭ꯔꯦ ꯀꯨꯏꯗꯕꯤꯗ
ꯑꯣ ꯌꯥꯝ ꯐꯔꯦ ꯑꯗꯨꯅ
ꯑꯩ ꯅꯣꯡ ꯆꯨꯔꯗꯤ ꯋꯥꯏꯁꯦ ꯎꯝ ꯅꯣꯡ ꯆꯨꯕꯅꯤꯅ ꯑꯩꯗꯤ ꯅꯣꯡ ꯐꯖꯅ ꯆꯨꯒꯗ꯭ꯔꯥ ꯈꯜꯂꯦ ꯋꯥꯔꯤ ꯁꯥꯟꯅꯕꯗꯤ ꯅꯨꯡꯉꯥꯏꯗꯕ ꯃꯥꯜꯂꯦ ꯈꯜꯂꯒ ꯑꯃꯨꯛ ꯇꯣꯛꯈ꯭ꯔꯦꯅꯦ꯫
ꯎꯝ ꯅꯣꯡ ꯅꯣꯡꯆꯨꯔꯗꯤ ꯅꯪꯒꯤ ꯁꯥꯏꯒ ꯋꯥꯔꯤ ꯁꯥꯟꯅꯕꯗꯣ ꯄꯥꯝꯕ꯭ꯔꯣ꯫
ꯎꯝ ꯅꯣꯏꯗ ꯄꯥꯝꯃꯦ꯫
ꯍꯧꯖꯤꯛ ꯅꯣꯡꯆꯨꯔꯗꯤ ꯅꯣꯡꯆꯨꯔꯤ ꯁꯥꯏꯗ ꯋꯥꯔꯤ ꯁꯥꯟꯅꯕ ꯅꯨꯡꯉꯥꯏꯇꯦ꯫
ꯅꯨꯡꯉꯥꯏꯔꯝꯒꯅꯤꯗ ꯋꯥꯔꯤ ꯖꯥꯠ ꯖꯥꯠ ꯇꯧꯔꯒ
ꯅꯪꯁꯨ ꯅꯨꯡꯉꯥꯏꯔꯝꯃꯤ ꯑꯗꯨꯗꯤ
ꯎꯝ ꯑꯩꯗꯤ ꯇꯧꯕ ꯃꯇꯝ ꯂꯩꯇ꯭ꯔꯦ
ꯑꯦ ꯅꯪ ꯂꯩꯗ꯭ꯔꯀꯥꯟꯗ ꯑꯩꯗꯤ ꯀꯔꯝ ꯀꯥꯟꯗ ꯂꯩꯅꯤ
ꯅꯪꯗꯤ ꯑꯗꯨꯝ ꯍꯤꯞꯄꯒ ꯂꯩꯌꯦꯅ
ꯅꯣꯡ ꯆꯨꯕꯕꯨ ꯀꯗꯥꯏ ꯆꯠꯂꯨ ꯍꯥꯏꯅꯣ
ꯅꯣꯡ ꯆꯨꯔꯁꯨ ꯊꯕꯛ ꯁꯨꯕ ꯌꯥꯏꯌꯦ ꯔꯦꯟ ꯀꯣꯠ ꯂꯤꯠꯂꯒ
ꯏꯁ ꯔꯦꯡ ꯀꯣꯠ ꯂꯩꯇꯦ꯫
ꯑꯥ ꯂꯩꯗ꯭ꯔꯁꯨ ꯑꯗꯨꯝ ꯅꯣꯡ ꯃꯔꯛꯇ ꯊꯕꯛ ꯇꯧꯑꯣ
ꯅꯣꯡ ꯆꯨꯗ꯭ꯔꯗꯤ ꯅꯣꯡ ꯆꯨꯗ꯭ꯔꯁꯨ ꯊꯕꯛ ꯁꯨꯕ ꯇꯜꯂꯒ ꯅꯣꯡ ꯆꯨꯔꯗꯤ ꯊꯕꯛ ꯅꯣꯡꯕꯨ ꯆꯨꯔꯗꯤ ꯢꯃꯩ
ꯑꯗꯨꯗꯤ ꯅꯣꯡ ꯆꯨꯕ ꯀꯥꯟꯗ ꯆꯥꯛ ꯆꯥꯗꯕ꯭ꯔꯣ꯫
ꯆꯥꯗꯦ ꯑꯩꯈꯣꯏꯗꯤ ꯅꯣꯡ ꯆꯨꯗꯤ ꯁꯨ ꯆꯥꯗꯦ ꯅꯣꯡ ꯐꯔꯀꯥꯟꯗ ꯆꯥꯌꯦ
ꯍꯥꯆꯤꯟ ꯊꯤꯒꯅꯨꯀꯣ
ꯅꯣꯏꯗꯤ ꯆꯥꯕꯃꯥꯜꯂꯦ
ꯅꯣꯡ ꯆꯨꯕ ꯃꯇꯝꯗ ꯊꯕꯛ ꯁꯨꯅꯤꯡꯗ꯭ꯔꯗꯤ ꯆꯥꯛꯁꯨ ꯆꯥꯔꯅꯨ
ꯅꯣꯡ ꯆꯨꯗꯤ ꯑꯗꯨꯝ ꯍꯤꯞꯄꯒ ꯂꯩꯕꯅꯦ ꯊꯕꯛꯁꯨ ꯁꯨꯗꯦ ꯅꯣꯡ ꯆꯨꯔꯗꯤ ꯌꯥꯗꯦ ꯑꯨꯄꯥꯢ ꯂꯩꯇꯦ꯫
ꯎꯝ
ꯎꯝ ꯍꯥ
ꯅꯣꯡ ꯆꯨꯔꯁꯨ ꯆꯨꯗ꯭ꯔꯁꯨ ꯑꯩꯗꯤ ꯑꯗꯨꯝ ꯊꯕꯛ ꯆꯠꯂꯦ ꯅꯨꯡꯇꯤ ꯆꯠꯂꯦ꯫
ꯀꯩ ꯊꯕꯛ ꯁꯨꯔꯤꯅꯣꯕ
ꯏꯁ ꯊꯕꯛ ꯅꯠꯇꯦ ꯍꯨꯝ ꯍꯨꯝ
ꯅꯨꯄꯥꯕꯨ ꯁꯤ ꯅꯨꯄꯥꯕꯨ ꯌꯣꯜꯂꯤꯖꯥꯠꯂꯥ
ꯍꯥꯥꯏ ꯌꯥꯔꯦꯍꯦ
ꯅꯣꯏ ꯁꯥꯏꯁꯨ ꯌꯦꯟꯊꯣꯛꯈ꯭ꯔꯣ꯫
ꯉꯥꯡꯗ꯭ꯔꯁꯨ ꯌꯥꯏ
ꯅꯣꯢ ꯁꯥꯢꯁꯨ ꯌꯦꯡꯊꯣꯛꯈ꯭ꯔꯣ꯫
ꯍꯥꯥ
ꯅꯣꯏ ꯍꯦꯔꯣꯁꯨ ꯌꯣꯟꯊꯧꯛꯈ꯭ꯔꯣ꯫
ꯎꯝ ꯌꯣꯟꯊꯣꯛꯑꯗꯤ ꯑꯩꯒꯤ ꯂꯩꯔꯔꯣꯏ ꯑꯗꯨꯗꯤ
ꯑꯩ ꯂꯩꯁꯤꯗꯤ꯫
ꯏꯁ ꯅꯪꯗꯤ ꯃꯤꯒꯤꯅꯦ꯫
ꯃꯤ ꯑꯣꯏꯔꯁꯨ ꯍꯧꯖꯤꯛꯇꯤ ꯃꯁꯥ ꯑꯉꯝ ꯑꯉꯝꯕ ꯇꯧꯕ ꯌꯦꯡꯅꯕ ꯇꯥꯕꯅꯤꯅꯦ꯫
ꯎꯝ ꯑꯗꯨꯗꯣ ꯄꯥꯝꯗꯦ ꯑꯩ꯫
ꯅꯠꯇ꯭ꯔꯣ
ꯄꯥꯝꯗꯦ ꯑꯗꯨꯒꯨꯝꯕꯗꯣ
ꯅꯦꯠꯋꯥꯛ ꯌꯥꯗ꯭ꯔꯦ ꯅꯪꯒꯤꯁꯨ ꯑꯃꯨꯛ ꯇꯠꯈ꯭ꯔꯦ꯫
ꯇꯥꯗꯕ꯭ꯔꯣ ꯇꯥꯕ꯭ꯔꯣ ꯇꯥꯕ꯭ꯔꯣ ꯇꯥꯕ꯭ꯔꯣ ꯑꯦꯍꯦ ꯇꯥꯕ꯭ꯔꯣ ꯎꯝ ꯍꯨꯝ ꯇꯦꯜꯂꯦꯗ ꯇꯥꯕ꯭ꯔꯣ
ꯇꯥꯔꯦ ꯇꯥꯔꯦ
ꯎꯝ ꯅꯪ ꯃꯆꯤꯟ ꯊꯤꯕ ꯑꯣꯏꯔꯝꯒꯅꯤ꯫
ꯏꯁ ꯇꯥꯗꯤ ꯍꯧꯖꯤꯛꯇꯨꯗꯤ ꯅ ꯍꯧꯖꯤꯛ ꯈꯛꯇ ꯂꯥꯎꯔ ꯂꯩꯔꯤꯃꯨ꯫
ꯎꯝ꯫
ꯅꯪ ꯅꯪ ꯅꯦꯋꯥꯛꯇꯨ ꯃꯥꯜꯂꯦ꯫
ꯎꯝ꯫
ꯏꯉꯣꯗꯤ ꯌꯥꯝ ꯐꯩꯌꯦ ꯑꯩꯒꯤꯗꯤ꯫
ꯑꯩꯁꯨ ꯐꯩꯩꯌꯦꯅ꯫
ꯎꯝ ꯑꯗꯨꯗꯤ ꯅꯪ ꯃꯆꯤꯟ ꯊꯤꯕ ꯑꯣꯏꯔꯝꯒꯅꯤ ꯇꯥꯗꯦ ꯇꯥꯗꯦ ꯍꯥꯏꯖꯤꯜꯂꯦ꯫
ꯏꯁ ꯋꯥꯔꯤꯗꯤ꯫
ꯑꯩꯗꯤ ꯑꯗꯨꯝ ꯇꯥꯏꯌꯦ꯫
ꯎꯝ ꯇꯥꯔꯗꯤ ꯐꯔꯦ꯫
ꯎꯝ ꯌꯥꯝ ꯐꯥꯕꯅꯤ꯫
ꯅꯪꯅ ꯅꯨꯡꯁꯤꯕ ꯍꯦꯟꯕ ꯃꯥꯂꯦ꯫
ꯍꯥꯥ꯫
ꯅꯨꯡꯁꯤꯕ ꯍꯦꯟꯕ ꯃꯥꯜꯂꯦ ꯅꯪꯅ꯫
ꯅꯣꯏꯗꯤ ꯊꯦꯡ ꯊꯦꯡꯅ ꯀꯣꯜ ꯇꯧꯋꯦꯀꯣ꯫
ꯎꯝ ꯑꯁ ꯑꯈꯣꯏꯗꯤ ꯊꯕꯛ ꯈꯔ ꯆꯤꯟꯕꯅꯤꯅꯀꯣ ꯐꯣꯟ ꯄꯥꯏꯕ ꯁꯪꯗꯦꯕ꯫
ꯑꯥꯏ꯫ ꯊꯕꯛ ꯆꯤꯜꯂꯦ ꯍꯥꯏꯔꯒ ꯑꯗꯨꯝ ꯐꯣꯟ ꯇꯧꯔꯒ ꯂꯩ꯫
ꯑꯩ ꯀꯝꯀꯥꯟ ꯇꯧꯔꯕ
ꯑꯗꯨꯝ ꯇꯧꯔꯒ ꯂꯩꯗꯨꯗꯤ꯫
ꯅꯪ ꯉꯁꯤꯒꯤ ꯀꯌꯥ ꯁꯨꯔꯕ꯫
ꯍꯥꯏꯕꯗꯤ꯫
ꯉꯁꯤꯒꯤ ꯅꯪ ꯋꯥꯔꯤ ꯁꯥꯟꯅꯕꯁꯦ ꯀꯌꯥꯔꯛ ꯁꯨꯔꯕ꯫
ꯅꯪꯅ ꯑꯍꯥꯟꯕꯅꯦ꯫
ꯅꯪꯅ ꯑꯅꯤꯁꯨꯕ ꯑꯩꯅ꯫
ꯑꯁ ꯑꯗꯨꯗꯤ꯫
ꯍꯧꯖꯤꯛ ꯈꯛꯇ ꯍꯧꯖꯤꯛ ꯍꯦꯛꯇ꯫ ꯇꯧꯔꯛꯄꯒ ꯑꯃ ꯇꯧꯔꯛꯑꯒ ꯅꯦꯋꯥꯛ ꯁꯨꯌꯥ ꯌꯥꯗꯅ ꯇꯧꯔꯛꯑꯦ꯫
ꯑꯥ꯫
ꯕꯦꯔꯅꯤ꯫
ꯑꯍꯜꯅꯤꯗ ꯅꯨꯄꯤ ꯃꯆꯥ ꯆꯍꯤ ꯇꯔꯥ ꯁꯨꯔꯦ꯫
ꯍꯌꯦꯡ ꯁꯟꯗꯦ ꯑꯣꯏꯔꯦ ꯂꯥꯛꯑꯔꯣꯏꯗ꯭ꯔꯣ꯫ ꯇꯥꯕ꯭ꯔꯣ꯫ ꯇꯕꯔꯣ ꯏꯕꯨꯡꯉꯣ꯫ ꯇꯥꯕ꯭ꯔꯣ ꯇꯥꯕ꯭ꯔꯣ꯫ ꯃꯆꯤꯟ ꯊꯤꯕ ꯍꯧꯔꯦ꯫ ꯇꯥꯕ꯭ꯔꯣ꯫ ꯇꯥꯕ꯭ꯔꯣ ꯇꯥꯕ꯭ꯔꯣ꯫ ꯇꯥꯕ꯭ꯔꯣ꯫ ꯇꯥꯕ꯭ꯔꯣ ꯇꯥꯗꯕ꯭ꯔꯣ꯫ ꯇꯥꯔꯗꯤ ꯈꯨꯝꯃꯣ꯫ ꯑꯩꯗꯤ ꯇꯥꯏꯌꯦ꯫ ꯅꯦꯠꯋꯥꯛ ꯈꯔ ꯐꯥꯕꯗ ꯆꯠꯂꯣ ꯀꯩꯅꯣ꯫ ꯏꯃꯥꯒꯤ ꯑꯩꯗꯤ ꯇꯥꯏꯌꯦ ꯅꯪ ꯅꯦꯠꯋꯛ ꯈꯥꯔ ꯑꯐꯥꯕꯗ ꯆꯠꯂꯨ꯫ ꯅꯪꯒꯤ ꯑꯣꯏꯔꯝꯒꯅꯤ ꯑꯩꯒꯤꯗꯤ ꯇꯥꯔꯥꯗꯤ ꯑꯩꯒꯤꯗꯤ꯫ ꯐꯩꯌꯦ ꯅꯪꯒꯤ ꯑꯣꯏꯔꯝꯒꯅꯤ꯫ ꯅꯪꯒꯤ ꯇꯥꯗꯕꯗꯨ꯫ ꯀꯟꯅ ꯂꯥꯎꯔꯣ ꯇꯥꯕ꯭ꯔꯥ ꯌꯦꯡꯁꯤ꯫ ꯀꯩꯒꯤ ꯏꯀꯥꯏꯕ꯭ꯔꯣ ꯏꯀꯥꯏꯔꯥꯅꯨ ꯀꯟꯅ ꯂꯥꯎꯋꯣ ꯇꯥꯕ꯭ꯔꯣ ꯍꯥꯏꯅ꯫ ꯂꯎꯋꯣ ꯇꯥꯕ꯭ꯔꯥ ꯇꯥꯗꯕ꯭ꯔꯥ ꯌꯦꯡꯁꯦ꯫ ꯅꯨꯡꯁꯤꯌꯦ ꯍꯥꯏꯗ꯭ꯔꯥꯁꯨ ꯌꯥꯏꯑꯦ ꯑꯗꯨꯝ ꯂꯥꯛꯑꯣ ꯅꯪꯁꯨ ꯇꯥꯅꯕ꯫ ꯃꯤ ꯃꯤꯌꯥꯝ ꯇꯥꯗ꯭ꯔꯥꯁꯨ ꯑꯩ ꯇꯥꯅꯕ ꯂꯥꯎꯔꯣ꯫ ꯏꯁ ꯇꯜꯂꯦ ꯍꯥꯏꯖꯤꯜꯂꯦ ꯀꯩꯒꯤ ꯇꯟꯕ꯭ꯔꯣ꯫ ꯇꯟꯒꯅꯨ꯫ ꯑꯩꯗꯤ ꯑꯗꯨꯝ ꯌꯥꯔꯦꯁꯤꯗꯤ꯫ ꯅꯪꯅ ꯀꯣꯜ ꯇꯧꯔꯛꯀꯦ ꯍꯣꯏ ꯍꯥꯏꯔꯦ ꯑꯗꯨꯝ ꯌꯥꯔꯦ ꯁꯤꯗꯤ꯫ ꯍꯣꯏ ꯑꯁꯦꯡꯕꯩꯅꯦ꯫ ꯑꯥ ꯅꯣꯛꯅꯤꯡꯉꯦ꯫ ꯏꯁ ꯅꯪꯁꯨ ꯅꯨꯡꯁꯤꯌꯦ ꯍꯥꯏꯕ꯭ꯔꯣ ꯍꯧꯒꯤꯗꯣ ꯀꯩ ꯍꯥꯏꯕ꯭ꯔꯣ꯫ ꯈ꯭ꯔꯛ ꯊꯨꯅ ꯈꯨꯝꯃꯨꯍꯩ ꯀꯩꯅꯣ꯫ ꯅꯪꯒꯤꯗꯨ ꯇꯨꯖꯤ ꯅꯦꯠꯋꯥꯛ ꯃꯥꯜꯂꯦ꯫ ꯐꯥꯏꯚ ꯖꯤ ꯈꯛꯇ ꯄꯥꯏꯔꯤꯉꯩꯗ ꯅꯪꯗꯤ ꯇꯨ ꯖꯤ ꯀꯥ- ꯀꯃꯥꯏꯅ ꯄꯥꯏꯕ꯭ꯔꯣ꯫ ꯀꯃꯥꯏ ꯂꯥꯎꯗꯣꯏꯅꯣ ꯃꯤ ꯃꯌꯥꯝ ꯇꯥꯔꯥꯗꯤ ꯀꯃꯥꯏꯅ ꯇꯧꯅꯤ ꯑꯩꯉꯣꯟꯗ ꯉꯥꯎꯈ꯭ꯔꯦ ꯁꯤ ꯅꯨꯄꯤ ꯍꯥꯏꯔꯗꯤ꯫ ꯏꯁ ꯃꯤꯅ ꯇꯥꯔꯒ ꯀꯃꯥꯏ ꯈꯟꯒꯅꯤ ꯑꯩꯉꯣꯟꯗ꯫ ꯀꯅꯥꯗꯅꯣ ꯅꯪ ꯂꯥꯎꯔꯤꯗꯣ ꯍꯥꯏꯗꯤ ꯑꯩ ꯀꯃꯥꯏ ꯈꯨꯝꯗꯣꯏꯅꯣ꯫ ꯂꯥꯎꯔꯗꯤ ꯃꯤꯅ ꯀꯩ ꯍꯥꯏꯗꯣꯏꯅꯣ ꯑꯩꯉꯣꯟꯗ꯫ ꯉꯥꯎꯔꯣ ꯉꯥꯎꯔꯒ ꯆꯠꯂꯗꯤ ꯍꯨꯝ꯫ ꯏꯀꯥꯏꯖꯩꯌꯦ ꯃꯤ ꯃꯃꯥꯡꯗ꯫ ꯂꯥꯎꯗ꯭ꯔꯁꯨ ꯅꯪ ꯇꯥꯔꯗꯤ ꯂꯣꯏꯔꯦ ꯃꯤ ꯃꯌꯥꯝꯗ ꯅꯨꯡꯁꯤꯕ ꯅꯠꯇꯦ ꯑꯩ꯫ ꯅꯪ ꯌꯥꯝ ꯈꯠꯄ ꯄꯥꯝꯃꯦ ꯍꯥꯏꯗꯥꯏꯅꯦ꯫